ꯍꯜꯂꯣ ꯍꯥꯎ ꯍꯜꯂ‌ꯣ ꯍꯜꯂꯣ
ꯇꯌ‌ꯦꯕ
ꯇꯥꯗ꯭ꯔꯣ ꯍꯜꯂꯣ
ꯇꯥꯏꯌꯦꯃꯦ ꯅꯪ ꯍꯥꯏꯗꯣ ꯑꯩ ꯇꯥꯌ‌ꯦꯕ ꯇꯥꯏ ꯍꯥꯏꯕ ꯅꯪ ꯇꯥꯗ꯭ꯔꯣ ꯍꯥ
ꯀ‌‌ꯣ
ꯇꯥꯗ꯭ꯔꯕ‌‌ꯣ ꯇꯥꯗ꯭ꯔꯕ‌ꯣ
ꯇꯥꯔꯦ ꯇꯥꯔꯦ
ꯑꯥ ꯀꯩꯗꯧꯔꯤꯒꯦ
ꯑꯩꯁꯦ ꯐꯝꯃꯤ
ꯂꯦꯞꯄꯗꯤ ꯌꯥꯗꯕ
ꯍꯤꯞꯄꯣꯏ ꯀꯩꯕꯣꯏ ꯇꯧꯔꯤ
ꯆꯥꯛ ꯆꯥꯔꯕꯣ
ꯆꯥꯛ ꯆꯥꯗ꯭ꯔꯥꯕꯣ ꯉꯥꯁꯥꯏ
ꯎꯝ
ꯆꯛ ꯆꯥꯗꯔꯤꯌ‌ꯦ ꯆꯥꯛ ꯆꯥꯗꯔꯤꯌ‌ꯦ ꯍꯧꯒꯠꯂꯛꯇ ꯉꯥꯏꯔꯤꯌꯦ
ꯑꯦ ꯌꯥꯍꯧ ꯑꯁꯨꯌꯥꯝ ꯊꯦꯡꯕ ꯑꯩꯈꯣꯏꯗꯤ ꯑꯩꯈꯣꯏꯗꯤ ꯉꯁꯥꯏ ꯑꯌꯨꯛ ꯍꯧꯒꯠꯂꯒ ꯋꯥꯛꯀꯤꯡꯗ ꯆꯠꯇꯅ ꯁꯪꯒ‌ꯣꯝ ꯍꯧꯖꯤꯛ ꯍꯧꯖꯤꯛ ꯑꯃꯨꯛ ꯆꯥꯛ ꯑꯃ‌ꯣꯛ ꯆꯥ ꯇ‌ꯣꯛꯇꯔꯥ
ꯎꯝ
ꯗꯣꯔꯦ
ꯍ‌ꯣꯏ ꯍ‌ꯣꯏ ꯍ‌ꯣꯏ ꯎꯝ ꯊꯕꯛ ꯇꯧꯗꯣ ꯊꯕꯛ ꯇꯧꯗ‌ꯣꯔ‌ꯦ
ꯊꯕꯛ ꯏꯡꯈꯥꯡ ꯍꯧꯗꯣꯔꯦꯕ
ꯑꯩꯁꯨ ꯍꯧꯗꯣꯔ‌ꯦꯍ‌ꯦ ꯑꯗꯨꯕꯨꯗꯤ ꯑꯩ ꯂꯥꯏꯔꯤꯛ ꯄꯥꯗ꯭ꯔꯕꯅ ꯕ꯭ꯔꯁ ꯇꯧꯕ ꯍꯦꯛ ꯂ‌ꯣꯏꯕꯒ
ꯑꯩꯈꯣꯏꯗꯤ ꯊꯕꯛ ꯀꯟꯒꯗ꯭ꯔꯥꯙꯠꯅꯦ ꯅꯣꯡꯉꯥꯟꯕꯗꯒꯤ ꯑꯩꯈꯣꯏ ꯍꯤꯡꯒꯣꯜ ꯀꯩꯅꯣ ꯂꯩꯌꯦ ꯍꯤꯡꯒꯣꯟꯁꯦ ꯑꯩꯈꯣꯏꯒꯤ ꯄꯔꯤ ꯄꯔꯤ ꯀꯨꯟꯃꯨꯛ ꯄꯥꯛꯄ ꯍꯤꯡꯒꯣꯟ ꯑꯃ ꯂꯩꯌꯦ
ꯀꯌꯥ
ꯑꯩꯗꯣ ꯄꯔꯤ ꯀꯨꯟꯃꯨꯛ ꯄꯥꯛꯄ ꯍꯤꯡꯒꯣꯜ ꯑꯃ ꯂꯩꯌꯦꯕ ꯑꯗꯨ ꯏꯇꯣꯝꯇ ꯇꯧꯗꯣꯏꯅꯤ ꯍꯧꯖꯤꯛ